ꯐꯣꯟꯁꯦ ꯔꯤꯡ ꯀꯥꯞꯀꯤꯤ ꯀꯩꯒꯤꯅꯣ ꯈꯪꯗ ꯇꯥꯏꯌꯦ
ꯑꯣ ꯃꯌꯥꯝ ꯃꯛꯇꯁꯨ ꯅꯨꯡꯉꯥꯏꯇꯕ ꯌꯥꯎꯕꯅꯦ
ꯎꯝ
ꯑꯁ ꯋꯥꯏꯔꯦ ꯉꯁꯤꯗꯤ ꯐꯖꯅ ꯉꯁꯥꯏꯗꯒꯤ ꯊꯕꯛ ꯆꯦꯟꯕꯗ ꯑꯗꯨꯗꯒꯤ ꯃꯣꯏ ꯉꯁꯤ ꯍꯖꯤꯡꯄꯣꯠ ꯂꯥꯛꯄꯒꯤ ꯑꯩꯈꯣꯏ ꯅꯤꯅꯦ ꯑꯃꯨꯛ ꯊꯤꯟ ꯑꯃꯃꯨꯛ ꯊꯤ ꯑꯗꯨ ꯂꯣꯏꯔꯒ ꯑꯗꯒꯤ ꯃꯣꯏꯒꯤ ꯑꯍ ꯄꯣꯛ ꯀ ꯀꯩꯇ ꯊꯂ ꯀꯣ ꯑꯎꯟꯄꯣꯠ ꯃꯈꯩꯁꯤꯅꯅꯦ ꯆꯥꯎꯕꯅꯅꯦ ꯍꯧꯖꯤꯛꯀꯥꯟꯗ ꯑꯎꯟꯄꯣꯠꯅ ꯃꯌꯥꯝ ꯌꯥꯝ ꯆꯥꯎꯋꯤ ꯌꯥꯝ ꯂꯨꯝꯅ ꯂꯨꯝꯃꯤꯗꯅꯀꯣ ꯑꯗꯒꯤ ꯐꯃꯨꯡ ꯀꯥꯡꯗꯣꯟ ꯃꯈ ꯀꯩꯗꯨꯕꯨꯗꯤ ꯑꯩꯗꯣ ꯀꯩꯅꯣ ꯑꯣꯏꯗꯣꯏꯅꯤꯅ ꯁꯣꯛꯄ ꯇꯧꯍꯩꯗꯣꯏꯅ ꯌꯥꯎꯗ꯭ꯔꯦ ꯑꯗꯩ ꯀꯣꯟ ꯎꯞꯄꯨ ꯀꯩꯀꯩ ꯃꯌꯥꯝꯗꯨꯗꯤ ꯑꯃꯨꯛ ꯊꯥꯡꯕꯤꯔꯦ ꯃꯤ ꯌꯥꯝꯕꯗꯤ ꯌꯥꯝꯃꯦ ꯑꯗꯨ ꯑꯣꯏꯇꯥꯥꯔꯁꯨ ꯃꯣꯏꯗꯣ ꯃꯊꯛꯇ ꯄꯨꯈꯠꯄꯅꯤꯅ ꯌꯥꯝ ꯋꯥꯕꯗꯣ ꯑꯗꯩ ꯗꯂꯥꯟ ꯐꯨꯞꯇ ꯋꯥꯅꯤ ꯐꯩꯔꯒ ꯋꯥ ꯇꯧꯔ ꯆꯤꯡꯈꯠꯂꯦꯇꯅ ꯇꯧꯔꯦ ꯂꯣꯏꯗ ꯉꯥꯏ ꯊꯕꯛꯇꯣꯁꯥꯏꯗꯒꯤ ꯇꯧꯔꯝꯕꯅꯤ ꯃꯣꯏ ꯍꯧꯖꯤꯛ ꯀꯥ ꯊꯛꯀꯤ ꯇꯧꯍꯧꯔꯤ ꯊꯕ ꯑꯗꯒꯤ ꯆꯥꯛꯁꯨ ꯊꯣꯡꯗꯩ ꯀꯟꯅ ꯇꯧꯍꯧꯔꯤ ꯑꯉꯥꯡꯈꯩꯗꯁꯨ ꯋꯥꯔꯕꯅ ꯃꯣꯏ ꯃꯣꯏ ꯀꯩꯅꯣꯅ ꯑꯀꯥꯁꯅ ꯑꯗꯨꯝ ꯑ ꯀꯩꯅꯣꯝ ꯆꯥꯏꯔꯁꯤꯅ ꯑꯣꯛ ꯂꯩꯔꯨꯕ ꯃꯥꯜꯂꯦ ꯑꯣꯛ ꯂꯩꯔꯨꯕ ꯊꯨꯝꯕ ꯇꯧꯍꯔꯤ
ꯃꯥꯅꯦ ꯑꯩꯈꯣꯏꯁꯨꯅꯦ ꯊꯥꯒꯦ ꯐꯪꯗꯦ ꯁꯤ ꯑꯩꯈꯣꯏ ꯕꯦꯝꯃꯒꯤ ꯕꯥꯔꯗꯦꯁꯨ ꯇꯥꯕ ꯑꯗꯒꯤ ꯃꯥꯒꯤ ꯄꯩꯈꯥ ꯉꯝꯕꯒꯤ ꯆꯥꯛ ꯇꯧꯒꯗꯕꯗꯨꯁꯨ ꯇꯥꯍꯧꯗ꯭ꯔꯦꯗꯅ ꯇꯥꯏꯃꯤꯡ ꯆꯥꯗꯗꯅ ꯑꯗꯨ ꯄꯨꯂꯞ ꯄꯨꯟꯁꯤꯜꯂ ꯇꯧꯔꯁꯤꯦꯅ ꯑ ꯃꯌꯥꯝꯗꯨ ꯀꯧꯔꯒ ꯄꯨꯂꯞ ꯄꯤꯖꯔꯁꯦ ꯑꯗꯨꯃꯥꯏꯅ ꯇ ꯇꯧꯔꯒ ꯃꯌꯥꯝ ꯁꯤꯜꯂꯤ ꯑꯗꯨꯏ ꯃꯔꯛꯇꯨꯗ ꯑꯩꯅ ꯑꯃꯨꯛ ꯊꯕꯛ ꯁꯨꯕꯒꯤ ꯆꯥ ꯑꯃꯨꯛ ꯂꯣꯜꯂꯦ ꯑꯗ ꯑꯆꯥꯄꯣꯠꯇꯣ ꯍꯧꯕ ꯈꯣꯠꯄꯗꯣ ꯑꯩꯈꯣꯏꯅ ꯅꯨꯡ ꯁꯦꯡ ꯉꯧꯕꯗꯣ ꯐꯛ ꯇꯥꯔꯅꯤꯅ ꯁꯤꯡꯒꯥꯥꯔ ꯂꯩꯔꯨꯔꯦ ꯑꯗꯒꯤ ꯀꯦꯛ ꯑꯃ ꯌꯥꯡꯈꯩ ꯄꯤꯕꯤꯗꯨꯃ ꯇꯧꯔꯒ ꯃꯣꯏ ꯃꯣꯏ ꯑꯍꯨꯝꯗꯪ ꯂꯥꯛꯑꯦꯕ ꯃꯀꯥ ꯑꯍꯨꯝ ꯊꯣꯛꯑꯦ ꯁꯤ ꯉꯥ ꯑꯗꯨꯒꯒ ꯄꯨꯊꯣꯛꯑꯦ ꯑꯗꯨꯃꯥꯏꯅ ꯄꯤꯔꯛꯑꯗꯥꯏꯔꯤ ꯅꯪꯅ ꯐꯣꯟ ꯇꯧꯔꯛꯏꯁꯦ
ꯎ ꯍꯣꯏꯅꯦ ꯑꯩꯈꯣꯏꯁꯨꯅꯦ ꯀꯩꯅꯣ ꯇꯧꯋꯦꯕ ꯀꯩ ꯍꯥꯏꯅꯤ ꯁꯤꯡꯍꯥꯔꯗꯨ ꯁꯤꯡꯕ ꯅꯍꯥꯟ ꯃꯣꯏꯁꯤ ꯄꯣꯠ ꯀꯩꯀꯩ ꯄꯨꯔꯛꯄ ꯀꯩꯅꯣ ꯇꯧꯕꯗꯣ ꯃꯤ ꯃꯌꯥꯝꯗꯨꯒꯤ ꯄꯤꯖꯅꯕ ꯑꯗꯨꯗꯨꯒ ꯃꯣꯏꯗꯤ ꯉꯔꯥꯡ ꯇꯧꯔꯨꯔꯕ ꯀꯩꯅꯣ ꯇꯧꯔ ꯈꯅꯤ ꯁꯤꯡꯍꯥꯔꯅ ꯂꯣꯏꯁꯨ ꯂꯧꯗꯅ ꯑꯃꯨꯛ ꯈꯥꯖꯨꯔ ꯑꯗꯩ ꯒꯖꯥꯔ ꯀꯩꯀꯩꯗ ꯇꯧꯔꯒ ꯑꯃꯨꯛ ꯇꯧꯍꯧꯔꯤꯅꯦ ꯑꯃꯨꯛ
ꯎꯝ
ꯁꯥꯒ ꯁꯥꯥꯏꯔꯤꯗꯣ ꯀꯨꯏꯅ ꯊꯝꯕ ꯌꯥꯗ ꯌꯥꯗꯕꯅꯤꯅ ꯗꯃꯥꯏꯅ ꯇꯧꯋꯦ
ꯍꯛꯆꯥꯡ ꯁꯥꯖꯦꯜ ꯉꯥꯛꯇ ꯇꯧꯒꯦ ꯇꯧꯕꯅꯦ ꯇꯧꯕ ꯅꯪꯗꯣꯔꯤꯕꯣ ꯈꯪꯗꯦ ꯇꯧꯔꯤꯁꯦ ꯉꯁꯥꯢꯗꯩ ꯐꯝꯖꯜꯂꯨꯕꯒꯤꯀꯣ ꯃꯃꯤꯁꯨ ꯉꯁꯤꯗꯤ ꯑꯩꯈꯣꯏ ꯇꯩꯃꯁꯨ ꯀꯣꯏꯆꯠ ꯆꯠ ꯂꯩꯔꯦ ꯄꯣꯠ ꯆꯩꯩ ꯂꯩꯕꯒꯤ ꯈꯣꯠꯄꯒꯤ ꯑꯃ ꯑꯃ ꯇꯧꯕꯒꯤ ꯑꯗꯩ ꯃꯣꯏꯁꯨ ꯍꯌꯦꯡ ꯍꯌꯦꯡꯁꯦ ꯐꯤꯔꯣꯏ ꯇꯥꯕ ꯑꯩꯈꯣꯏꯒꯤꯅꯪ ꯍꯌꯦꯡ ꯑꯃꯨꯛ ꯁꯣꯔꯥ ꯑꯃꯨꯛ ꯇꯥꯕ ꯑꯩꯈꯣꯏ ꯃꯥꯢ ꯃꯄꯥꯝꯗꯅ ꯁꯣꯔꯥꯠ ꯑꯗꯒꯤ ꯑꯩꯈꯣꯏꯇꯩ ꯃꯣꯏꯒꯤ ꯃꯣꯏ ꯃꯄꯥꯝꯗꯅ ꯑꯃꯨꯛ ꯐꯤꯔꯣꯏ ꯑꯗꯨꯢ ꯈꯥꯏꯗꯣꯛꯅꯔ ꯆꯠꯅꯔꯁꯦꯅ ꯇꯧꯔꯦ ꯑꯗꯨꯁꯨ ꯑꯃꯨꯛ ꯑꯁ ꯈꯪꯗꯦ ꯊꯧꯗꯣꯛ ꯋꯥꯊꯣꯛ ꯃꯌꯥꯝꯁꯦ ꯑꯩꯅ ꯑꯃꯨꯛ ꯍꯪꯆꯤꯠꯅ ꯑꯃꯨꯛ ꯀꯩꯅꯣ ꯂꯩꯖꯩꯒ ꯑꯃꯨꯛ ꯂꯩ ꯊꯧꯗꯣꯛ ꯋꯥꯊꯣꯛ ꯃꯅꯤ ꯃꯔꯤ ꯃꯔꯤ
ꯂꯥꯡꯅ ꯂꯣꯏꯔꯦ ꯃꯌꯥꯝꯁꯦ ꯂꯣꯏ
ꯎꯝ
ꯃꯥ ꯐꯦ
ꯑꯗꯨꯅꯤ ꯊꯧꯗꯣꯛ ꯊꯣꯛꯄ ꯍꯥꯏꯁꯤꯗꯤ ꯌꯥꯝ ꯆꯤꯟꯕꯅꯤꯅ ꯑꯗꯨꯕꯨꯗꯤ ꯑꯗꯨ ꯅꯣꯏꯗꯤ ꯑꯍꯥꯟꯕꯒ ꯑꯣꯏꯔꯕꯅꯤꯅ ꯑꯃꯨꯀ ꯍꯦꯟꯅ ꯍꯔꯥꯎꯔꯃꯤꯅꯤ ꯃꯌꯥꯝꯗꯣ
ꯍꯣꯏ ꯃꯣꯏꯁꯤ ꯃꯊꯟꯇ ꯑꯣꯏꯔꯦꯅ ꯑꯍꯥꯟꯕꯗ ꯑꯔꯣꯢꯕꯁꯨ ꯑꯗꯨꯗꯨꯒꯤ ꯑꯣꯏ ꯍꯥꯏ ꯋꯥꯢꯗꯤ
ꯑꯩꯈꯣꯏꯁꯨ ꯃꯤ ꯌꯥꯝꯃꯦ ꯍꯥꯏꯕꯋꯥꯅꯤꯁꯨ ꯊꯕꯛ ꯇꯧꯕꯤꯅꯕ ꯑꯝꯇ ꯂꯩꯇꯦ ꯁꯤꯁꯦ ꯐꯪꯉꯦ ꯃꯃꯥꯟꯅꯕꯤ ꯍꯩꯁꯤꯡ ꯄꯣꯠꯅ ꯆꯠꯈ꯭ꯔꯦ ꯇꯣꯝꯅꯥꯎꯅ ꯄꯨꯔꯒ ꯑꯗꯨꯁꯨ ꯑꯥ ꯏꯌꯥꯔꯄꯣꯔꯠ ꯑꯁꯣꯝꯗꯅꯤ ꯏꯃꯥꯂꯣꯝꯗ ꯑꯗꯨꯅꯤ ꯇꯧꯔꯤꯁꯦ
ꯑꯃꯅ ꯃꯔꯣꯝꯃ ꯃꯥꯒꯤ ꯃꯄꯣꯛ ꯅꯨꯃꯤꯠ ꯇꯥꯏꯌꯦꯅ ꯀꯩꯅꯣ ꯌꯥꯎꯔꯣꯏꯗ꯭ꯔꯒꯤ ꯀꯦꯛ ꯌꯥꯎꯔꯣꯏꯗ꯭ꯔꯒꯤ
ꯑꯪ
ꯀꯩꯅꯣ ꯏꯕꯦꯝꯃꯥ ꯀꯦꯛꯀꯗ ꯇꯣꯛꯑꯁꯤ ꯀꯥꯟꯅꯕ ꯑꯗꯣ ꯀꯦꯛ ꯂꯩꯗꯨꯅ ꯁꯣꯛꯄꯗꯨꯅ ꯏꯟꯖꯥꯡꯗꯨꯅ ꯍꯦꯟꯅ ꯍꯥꯞꯆꯤꯜꯂꯁꯦꯅ ꯌꯦꯟꯗꯣ ꯀꯤꯂꯣ ꯇꯔꯦꯠ ꯂꯧꯔꯨꯔꯦ ꯉꯥ ꯀꯦꯖꯤ ꯑꯃꯒ ꯌꯦꯟ ꯆꯥꯗꯕꯒꯤ ꯑꯩꯒꯤ ꯉꯥ ꯆꯥꯖꯔꯒꯦꯅ
ꯍꯣꯏꯗ ꯈꯔ ꯇꯧꯗ꯭ꯔꯗꯤ ꯈꯪꯗ꯭ꯔꯦ ꯇꯧꯋꯔꯤꯁꯦ ꯀꯣꯛꯀ ꯉꯥꯎꯏꯅ ꯋꯥꯁꯨ ꯋꯥꯔꯦ ꯋꯥꯔꯦꯁꯨ ꯍꯥꯏꯗꯦ ꯑꯗꯨꯗꯒꯤ ꯁꯨꯝ ꯍꯥꯏꯗꯤ ꯃꯤꯗꯨ ꯂꯩꯇꯕꯅꯤꯅꯀꯣ ꯑꯉꯥꯡꯒ ꯑꯣꯏꯔꯦꯗꯣ ꯑꯩꯈꯣꯏ ꯀꯀꯥ ꯂꯩ ꯂꯣꯏ ꯌꯥꯎꯔꯤꯅꯦꯕ ꯂꯣꯏ ꯇꯦꯕ ꯍꯥꯏꯗꯤ ꯑꯉꯝ ꯑꯉꯝꯕ ꯇꯧꯅꯩꯩꯅꯤ ꯑꯗꯨ ꯑꯣꯏ ꯇꯧꯔꯁꯨ
ꯂꯨꯍꯣꯡꯂꯣꯏꯗ꯭ꯔꯤꯕꯣꯅꯦ ꯂꯨꯍꯣꯡꯉꯣꯏꯗ꯭ꯦꯕꯣꯠ ꯑꯗꯨꯝ ꯆꯤꯟꯒꯤꯅꯤ ꯆꯥꯛꯀꯧꯕꯒ ꯂꯣꯏꯒꯗꯤ ꯄꯨꯔꯥ ꯁꯟ ꯄꯨꯔꯥ ꯀꯩꯅꯣ ꯑꯣꯏꯔꯅꯤ ꯁꯥꯟꯇꯤ ꯑꯣꯏꯔꯅꯤ
ꯍꯣꯏ ꯑꯗꯨꯅꯦ ꯂꯣꯍꯣꯡꯕꯥꯎ ꯅꯨꯃꯤꯠꯀꯤ ꯀꯩ ꯊꯣꯡꯗꯣꯏꯅꯣꯅ ꯌꯥꯊꯣꯛꯑ ꯊꯝꯍꯧꯔꯕꯅꯤ ꯉꯥ ꯇꯣꯡꯁꯦ ꯇꯧꯕ ꯉꯁꯤꯗꯣ ꯍ ꯉꯥꯗꯨ ꯐꯪ ꯐꯔꯕ ꯊꯤꯕ ꯑꯗꯒꯤ ꯍꯌꯦꯡꯁꯨ ꯑꯃꯨꯛ ꯐꯪꯉꯔꯣꯏꯗꯣ ꯍꯌꯦꯡꯁꯨ ꯑꯃꯨꯛ ꯒ꯭ꯌꯥꯟ ꯇꯥꯗꯦ ꯀꯩ ꯊꯣꯡꯗꯣꯏꯅꯣꯗ ꯀꯩ ꯊꯣꯡꯅꯣ ꯈꯣꯠꯇꯣꯏꯅ ꯀꯟꯅ ꯍꯥꯏꯅꯍꯧꯕꯅꯦ ꯑꯩ ꯊꯕꯛ ꯊꯣꯛꯄ ꯍꯥꯏꯁꯤꯗꯤ ꯃꯇꯦꯡ ꯄꯥꯡꯕ ꯂꯥꯛꯄ ꯃꯤ ꯃꯌꯥꯝꯗ ꯆꯥꯛ ꯄꯤꯗꯕ ꯌꯥꯗꯦꯗꯅꯀꯣ
ꯎꯝ ꯉꯥꯅꯗꯤ ꯏꯆꯟ ꯆꯅꯔꯦ ꯅꯨꯡꯗꯥꯡꯒꯤꯗꯣ ꯀꯩꯅꯣ ꯍꯥꯏꯀꯥꯟꯗ ꯁꯥ ꯆꯥꯗꯕ ꯃꯤ ꯃꯤ ꯌꯥꯎꯏ ꯅꯪ ꯉꯥꯗꯣ ꯑꯣꯏꯔꯒꯗꯤ ꯄꯨꯂꯞ ꯂꯩꯇꯦꯝ ꯄꯨꯔ ꯄꯨꯂꯞꯇꯦꯝ ꯊꯣꯛ ꯌꯥꯔꯦꯅ ꯉꯥ ꯍꯥꯏꯇꯥꯔꯗꯤ ꯃꯥꯒꯨꯝ ꯃꯥꯝ ꯊꯣꯡꯉ ꯉꯥꯝ ꯊꯣꯡꯉꯒ ꯄꯂꯥꯎ ꯑꯝ ꯇꯧꯔꯒ ꯑꯗꯨꯝ ꯌꯥꯔꯦ ꯍꯥꯏꯕ ꯑꯆꯥꯔꯒꯨꯝꯕ ꯑꯝ ꯍꯥꯞꯄꯒ
ꯍꯣꯏ ꯉꯔꯥꯡꯖꯨ ꯊꯣꯡꯉꯤꯅꯦ ꯉꯁꯥꯏ ꯑꯌꯨꯛꯁꯨ ꯉꯥ ꯆꯥꯔꯦ ꯉꯔꯥꯡꯁꯨ ꯆꯥꯔꯦ ꯑꯗꯒꯤ ꯂꯨꯍꯣꯡꯕꯩ ꯅꯨꯃꯤꯠꯁꯨ ꯉꯥ ꯆꯥꯔꯅꯤ ꯍꯥꯡꯆꯤꯠ ꯅꯨꯃꯤꯠ ꯍꯥꯡꯆꯤꯠꯇꯣ ꯍꯌꯦꯡꯗꯤ ꯑꯃꯨꯛ ꯉꯥ ꯆꯥꯗꯧ ꯃꯥꯟꯗꯦ ꯑꯗꯨꯝ ꯁꯣꯏꯕꯨꯝꯒ ꯍꯋꯥꯏꯒꯨꯝꯕ ꯊꯣꯡꯁꯤꯔꯥ ꯈꯣꯠꯁꯤꯔꯥ ꯈꯟꯅꯍꯧꯕꯅꯦ ꯑꯗꯨꯅꯤ ꯒ꯭ꯌꯥꯟ ꯇꯥꯗꯦ
ꯂꯨꯍꯣꯡꯕ ꯅꯨꯃꯤꯠꯗꯨꯗꯤ ꯀꯝꯄꯜꯁꯔꯤ ꯑꯗꯨꯝ ꯊꯣꯡꯉꯅꯤꯗꯅ ꯕꯣꯔꯒꯤꯕꯨꯗꯤ ꯃꯌꯨꯝꯗ ꯑꯗꯨ ꯅꯠꯇꯕ ꯑꯩ ꯍꯥꯏꯅ ꯂꯨꯍꯣꯡꯕꯒꯤ ꯃꯩ ꯌꯥꯝ ꯂꯥꯛꯄꯒꯤ ꯆꯥꯕꯗꯣ
ꯑꯗꯨꯕꯨꯗꯤ ꯕꯥꯃꯣꯟ ꯅꯦꯛꯑ ꯊꯣꯡꯗꯣꯏꯅꯦ ꯍꯥꯏꯅꯒ꯭ꯔꯦ ꯁꯤꯡ ꯅꯣꯡ ꯉꯁꯥꯏ ꯗꯨꯏꯁꯨ ꯍꯣꯟꯖꯤꯜꯂꯨꯏꯅꯦ ꯁꯤꯡ ꯃꯣꯟ ꯃꯔꯤ ꯃꯉꯥ ꯂꯧꯔꯨꯔꯦ ꯑꯗꯒꯤ ꯑꯣꯇꯣ ꯇꯧꯔ ꯂꯧꯔꯤꯅꯤ ꯗꯨꯁꯨ ꯑꯗꯨ ꯍꯥꯞꯄꯒ ꯊꯅꯝꯃꯦ ꯁꯡꯒꯣꯏꯗ ꯐꯖꯅ ꯇꯧ ꯂꯣꯏꯔꯦ ꯑꯗꯣ ꯈꯪꯗꯦ ꯑꯗꯨꯝ ꯆꯤꯜꯂꯦ
ꯁꯤꯟꯕꯅꯦ ꯁꯤꯟꯕꯅꯦ ꯆꯤꯟꯕꯅꯦ ꯌꯥꯗꯝꯅꯦ ꯑꯈꯣꯏꯒꯤ ꯌꯥꯝꯒ꯭ꯔꯖꯤ ꯕꯨꯛꯇ ꯇ ꯊꯕꯛ ꯀꯣꯟꯅꯗꯦ ꯃꯤ ꯌꯥꯝꯒ꯭ꯔꯁꯦꯕꯧꯗ ꯀꯣꯟꯅꯗꯦꯕ ꯑꯈꯣꯏꯒꯤ ꯅꯣꯏꯒꯤ ꯃꯤ ꯑꯃꯅꯤꯈꯛ ꯂꯩꯕꯗꯨ ꯂꯥꯏꯔꯗꯅ ꯇꯜꯂꯦ ꯈꯣꯏꯖꯨ ꯁꯤ ꯂꯣꯏꯠꯇ꯭ꯔꯤꯐꯥꯎꯗꯤ ꯏꯟꯅꯔꯦ ꯉꯁꯤꯒꯤ ꯑꯣꯏꯅ ꯊꯕꯛ ꯁꯨꯕꯁꯤꯡꯁꯨ ꯆꯠꯇ꯭ꯔꯤ ꯃꯣꯏꯁꯨ ꯍꯩꯗꯧꯕ ꯋꯥꯠꯂꯤꯦ ꯍꯟꯗꯛꯇꯤ ꯃꯣꯏ ꯉ ꯉꯁꯤ ꯃꯤ ꯑꯍꯨꯝꯗꯪ ꯑꯃꯨꯛ ꯂꯥꯛꯑꯦ ꯊꯕꯛꯇꯣ ꯁꯥꯠ ꯂꯣꯏꯁꯟꯒꯦ ꯌꯥꯕꯗꯨꯗ ꯑꯃꯃꯨꯛ ꯂꯦꯞ ꯂꯥꯛꯇ꯭ꯔꯦ ꯇꯧꯔꯤꯖꯦ
ꯍꯣꯏ ꯂꯣꯏꯁꯤꯡꯒꯗꯤ ꯐꯩꯅꯦ ꯑꯗꯨꯝ ꯆꯥꯕ ꯊꯛꯄꯗꯤ ꯑꯗꯨꯝ ꯑꯍꯨꯝꯒꯤ ꯂꯥꯑꯁꯨ ꯃꯔꯤꯒꯤ ꯂꯥꯑꯁꯨ ꯅꯨꯡꯇꯤ ꯄꯤꯗꯨ ꯂꯩꯔꯕꯅꯤꯅ ꯑꯁ
ꯇꯧꯔꯤꯅꯦ ꯑꯁ ꯌꯦꯡꯉꯣ ꯇꯥꯔꯤꯗꯣ ꯁꯤꯡꯍꯔꯥ ꯑꯃꯃꯝ ꯄꯤꯖꯔ ꯑꯇꯣꯞꯄ ꯅꯠꯇꯦ ꯉꯁꯥꯏꯅ ꯑꯃꯨꯛ ꯍꯩ ꯃꯍꯤ ꯑꯃꯃꯝ ꯐꯨꯔꯇꯤ ꯑꯃꯃꯝ ꯑꯣ ꯄꯤꯊꯛꯑꯦ ꯑ ꯄꯨꯡ ꯑꯍꯨꯝ ꯃꯈꯥꯏ ꯑꯋꯥꯏ ꯂꯥꯛꯏꯅꯦ ꯑꯗꯨ ꯐꯨꯔꯇꯤ ꯑꯃꯃꯝ ꯄꯤꯊꯦꯡ ꯂꯥꯛꯄꯒ ꯑꯗꯩ ꯍꯧꯖꯤꯛ ꯑꯃꯨꯛ ꯆꯥꯛꯑꯒ ꯑꯃꯨꯛ ꯎꯝ ꯀꯦꯛꯀ ꯑꯗꯒꯤ ꯁꯤꯡꯍꯔꯥ ꯑꯃꯃꯥꯝꯒ ꯑꯃꯨꯛ ꯄꯤꯔꯦ ꯁꯨꯃꯥꯏꯅ ꯑꯅꯤ ꯑꯅꯤꯔꯛ ꯑꯅꯤ ꯑꯅꯤꯔꯛ ꯁꯨꯝ ꯄꯤꯖꯂꯩ ꯅꯨꯡꯇꯤꯒꯤ ꯄꯤꯖꯩ ꯀꯤꯂꯤ ꯆꯥꯅ ꯉꯧꯕꯖꯨ ꯈꯖꯤꯛ ꯈꯔꯛ ꯀ ꯄꯤꯕ ꯅꯠꯇꯦ
ꯅꯪ ꯈꯖꯤꯛ ꯈꯔꯛꯇꯣ ꯑꯩ ꯈꯪꯉꯤꯀꯣ
ꯑꯥꯏꯗꯩꯅꯣ ꯍꯦ
ꯅꯪꯒꯤ ꯍꯦꯛꯇ ꯍꯥꯏꯕ ꯃꯌꯥꯝꯗꯣ ꯑꯩ ꯈꯪꯉꯤꯀꯣ
ꯌꯥꯔꯦꯅꯤ ꯀꯩꯅꯣꯅꯀꯍꯦ ꯃꯤ ꯃꯔꯤꯅ ꯀꯤꯜꯂꯤꯆꯅꯥ ꯆꯥꯕꯗ ꯄꯨꯈꯝ ꯊꯟꯒꯩꯅꯤ ꯄꯨꯊꯣꯛꯏꯗꯣ ꯉꯔꯥꯡ ꯑꯗꯨ ꯐꯅꯌꯥꯝ ꯂꯦꯝꯃꯤꯉ ꯏꯁꯩ ꯑꯌꯨꯛ ꯄꯠꯂꯕ ꯌꯥꯝꯃꯟꯅ
ꯅꯪ ꯕꯣꯔꯥ ꯀꯣꯡꯝꯄꯥꯝ ꯍꯥꯏꯗꯤ ꯈꯪꯉꯤꯀꯣ
ꯄꯁ ꯊꯕꯛ ꯁꯨꯕꯒꯤ ꯍꯧꯕꯒ ꯑꯩꯈꯣꯏ ꯏꯃꯨꯡꯒꯤ ꯑꯩꯈꯣꯏ ꯑꯍꯨꯝꯈꯛ ꯆꯥꯕꯗꯨꯗꯤ ꯀꯥꯏ ꯃꯥꯟꯅꯗꯣꯏꯅꯣ
ꯌꯥꯏꯦ ꯄꯨꯕꯣꯔꯥ ꯀꯣꯄꯥꯝ ꯆꯥꯏꯒꯦ ꯍꯥꯏ ꯕꯣꯔꯥ ꯄꯨꯝꯗ ꯃꯩ ꯃꯉꯥꯒꯨꯝꯕ ꯌꯥꯎ ꯃꯣꯡꯣꯟꯗ ꯑꯩ ꯈꯣꯝ ꯄꯥꯝꯃ
ꯏꯁ ꯅꯪꯒꯤꯗꯨꯗꯤ ꯑꯩ ꯍꯥꯞꯄꯩ ꯋꯥꯔꯤꯕ ꯅꯣꯡꯇ ꯑꯩꯈꯣꯏ ꯃꯔꯤ ꯃꯉꯥ ꯍꯧꯔꯝꯃꯣꯏꯗ ꯅꯪꯁꯨ ꯑꯗꯨꯝ ꯆꯥꯏꯗꯨꯉꯥꯏ
ꯅꯠꯇꯦ ꯅꯪ ꯕꯣꯔꯥꯛ ꯕꯣꯔꯥꯛ ꯀꯣꯝꯄꯥꯛ ꯑꯃ ꯍꯧꯕꯁꯨ ꯀꯅꯥꯅ ꯆꯥꯗꯣꯏꯅꯣꯒ ꯍꯥꯏꯔꯒ ꯆꯥ ꯑꯗꯨ ꯀꯣꯟꯅꯗꯕꯗꯣ ꯑꯝꯇ
ꯍꯣꯏꯅꯦ ꯑꯗꯨꯒꯕ ꯍꯧꯗꯤ ꯍꯧꯋꯤꯗꯅ ꯅꯣꯏꯅ ꯃꯌꯥꯝ ꯌꯥꯝ ꯆꯥꯖꯕꯩ ꯀꯩꯅꯣ ꯀꯥ ꯀꯥꯂꯨꯁꯨ ꯄꯨꯔꯥ ꯄꯥꯃꯤꯅꯁꯨ ꯄꯨꯔꯥ ꯄꯥꯝꯃꯤ ꯕꯦꯝꯃꯁꯨ ꯄꯨꯔꯥ ꯄꯥꯝꯃꯤ ꯑꯩꯗꯅꯤ ꯄꯥꯝꯗꯕ ꯀꯩꯅꯣ ꯑꯩꯗꯤ ꯑꯃ ꯑꯅꯤ ꯂꯣꯏꯔꯦ ꯑꯅꯤ ꯑꯍꯨꯝ ꯃꯔꯤꯅꯤ ꯇꯛꯈꯠꯂꯛꯄꯗꯗꯤ ꯀꯥꯏꯗꯒꯤ
ꯐꯔꯦ ꯐꯔꯦ
ꯑꯗꯨꯅꯤ ꯑꯗꯩ ꯃꯣꯏꯁꯨ ꯊꯕꯛꯁ ꯑꯇꯣꯞꯄꯁꯤꯡꯁꯤꯁꯨ ꯄꯨꯂꯥ ꯌꯥꯝ ꯄꯥꯝꯃꯦꯕ
ꯑꯣ
ꯅ ꯈꯃꯦꯟ ꯕꯂꯟ꯭ꯔꯤꯇꯂ ꯍꯣ ꯅꯥꯀꯨꯞꯄꯤ ꯃꯌꯥꯝ ꯑꯃ ꯇꯧꯔꯒ ꯍꯧꯕꯅꯦ ꯍꯟꯖꯟ ꯍꯟꯖꯤꯟ ꯍꯟꯖꯟ ꯑꯅꯤꯍꯨꯝꯅ ꯍꯧꯕꯅ ꯑꯗꯨꯝ ꯆꯥꯏ ꯍꯥꯏꯕ ꯃꯣꯔꯣꯛꯁꯨ ꯄꯥꯝꯃꯦ ꯃꯗꯤ ꯈꯪꯕ꯭ꯔꯥ ꯃꯣꯔꯣꯛꯁꯦ ꯀꯂꯤꯆꯅꯥꯗ ꯎ ꯃꯣꯔꯣꯛ ꯍꯥꯞꯄ ꯉꯧꯔꯨꯕꯗꯣ ꯑꯗꯨꯝ ꯃꯣꯔꯣꯛ ꯇꯦꯛꯄ ꯑꯗꯨꯝ ꯍꯥꯞꯄꯗ ꯑꯗꯨꯝ ꯆꯥꯏꯑꯕ ꯇꯤꯜꯍꯧꯒ ꯃꯣꯏꯅ ꯑꯃ ꯗꯤꯃꯥꯟ ꯇꯧꯔꯤꯁꯦ ꯃꯣꯔꯣꯛ ꯇꯤꯜꯍꯧ ꯁꯥꯕ ꯆꯥꯠꯅꯤ ꯃꯨꯖꯥꯠꯅꯤ
ꯍꯣꯏ ꯑꯗꯨꯃꯥꯏꯅ ꯑꯣꯏꯅ ꯇꯧꯕꯅꯤ ꯑꯗꯨꯃꯥꯏꯅ ꯆꯥꯟꯅꯕꯅꯤꯗ ꯃꯣꯏꯗꯤ ꯊꯕꯛ ꯁꯨꯨꯔꯨꯕꯅꯤꯅ
ꯍꯣꯏ ꯑꯩꯗꯤ ꯃꯣꯔꯣꯛ ꯑꯇꯦꯛꯄꯁꯤꯦꯛꯇ ꯆꯥꯕꯁꯤꯗ ꯑꯁꯨꯛ ꯉ ꯉꯝꯃꯣꯏ ꯑꯩ ꯑꯁ ꯉꯁꯥꯏ ꯃꯣꯔꯣꯛ ꯎ ꯃꯣꯔꯣꯛꯇꯣ ꯈꯤꯇꯪꯈꯛ ꯈꯨꯠꯅ ꯊꯦꯡꯉꯒ ꯉꯥꯔꯤꯗꯨꯗ ꯃꯦꯠꯂꯒ ꯊꯥꯡꯖꯤꯡ ꯃꯔꯨ ꯑꯅꯤ ꯑꯃꯨꯝꯈꯛ ꯍꯥꯞꯄꯒ ꯍꯋꯥꯏ ꯍꯖꯃꯥꯗꯨ ꯑꯃ ꯃꯠꯁꯜꯂꯤꯅꯤꯀꯣ ꯑꯗꯨꯐꯥꯎꯗ ꯄꯨꯛ ꯁꯧꯒꯠꯄꯅꯤꯅꯦ ꯑꯩ ꯑꯗꯩꯗꯤ ꯆꯥꯛꯇꯣ ꯌꯥꯝ ꯆꯥꯗ꯭ꯔꯦ ꯑꯩꯁꯦ ꯑꯌꯨꯛꯇꯣ ꯉꯁꯥꯏ ꯄꯨꯡ ꯇꯔꯥ ꯃꯈꯥꯏ ꯑ ꯑꯗꯨꯋꯥꯏ ꯆꯥꯕꯅꯤ ꯆꯥꯛꯇꯣ ꯑꯗꯒꯤꯗꯤ ꯄꯨꯡ ꯑꯅꯤ ꯃꯈꯥꯏ ꯇꯥꯕ ꯑꯗꯨꯋꯥꯏꯗ ꯑꯃꯨꯛ ꯆꯥꯛꯁꯦ ꯄꯥꯝꯃꯛꯑꯦ ꯑꯗꯩꯗꯤ ꯑꯃꯨꯛ ꯀꯥꯅꯕꯄꯣꯠꯇꯦꯅ ꯈꯤꯇꯪ ꯑꯃꯨꯛ ꯈꯥꯕꯩꯗꯨꯅ ꯇꯧꯔꯒ ꯈꯤꯇꯪ ꯀꯣꯠꯂꯦ ꯏꯟꯖꯥꯡꯅ ꯍꯩꯖꯤꯜꯂꯒ ꯑꯃꯨꯛ ꯌꯦꯔꯨꯝ ꯑꯐꯨꯠꯄ ꯑꯃ ꯂꯩꯔꯝꯃꯦ ꯑꯩꯅ ꯑꯌꯨꯛ ꯆꯥꯗꯕ ꯑꯗꯨꯗꯤ ꯇꯉꯥꯏ ꯇꯥꯊꯣꯛꯑꯒ ꯑꯃꯨꯛ ꯊꯥꯎꯗ ꯍꯥꯏꯐꯦꯠ ꯇꯧꯊꯣꯛꯍꯜꯂꯦ ꯍꯥꯎꯔ ꯏꯪꯉꯅꯤꯗꯅ ꯁꯥꯍꯜꯂꯦ ꯊꯥꯎꯗꯣ ꯇꯧꯔꯒ ꯑꯗꯨꯃꯥꯏꯅ ꯇꯧꯔꯒ ꯆꯥꯥꯁꯜꯂꯦ ꯍꯧꯖꯤꯛ ꯉꯥꯏꯍꯥꯛꯇꯪ ꯆꯣꯡꯒꯦ ꯇꯧꯕꯅꯤ ꯍꯛꯆꯥꯡ ꯁꯥꯖꯦꯜꯅ ꯍꯕꯥꯅꯤ ꯋꯥꯔꯤ ꯁꯥꯟꯅꯗꯨꯔꯦ ꯆꯣꯡꯉ꯭ꯔꯦ ꯅꯠꯇꯗꯤ ꯃꯇꯝ ꯂꯩꯇ꯭ꯔꯦꯕ ꯆꯥꯛꯈꯨꯝꯗꯨꯁꯨ ꯃꯣꯏ ꯉ ꯄꯣꯛꯊꯟ ꯊꯟꯈ꯭ꯔꯦ ꯄꯣꯠꯁꯦꯟꯕꯤ ꯑꯩꯈꯣꯏꯒꯤ ꯈꯨꯣꯏꯗꯥꯡ ꯅꯨꯨꯄꯤꯅꯦ ꯑꯩꯣꯏꯇꯩ ꯃꯦ ꯍꯥꯏ ꯑꯩꯈꯣꯏꯕꯤ ꯑꯦꯝ ꯑꯦꯜ ꯑꯦ ꯑꯩꯈꯣꯏ ꯁꯨꯇꯤꯅꯦ ꯃꯣꯏ ꯃꯔꯤ ꯆꯥꯛꯈꯨꯝꯗꯨꯅ ꯆꯥꯎꯕ ꯍꯥꯏꯅ ꯇꯪ ꯊꯟꯈ꯭ꯔꯦ
ꯑꯗꯨ ꯃꯣꯏ ꯄꯣꯠ ꯆꯩ ꯀꯩꯀꯩꯗ ꯄꯨꯊꯣꯛꯈ꯭ꯔꯦ ꯅꯣꯏ ꯀꯥ ꯑꯃ ꯍꯣꯡꯖꯤꯟꯕꯗꯤ ꯌꯥꯔꯣꯏꯗ꯭ꯔꯣ
ꯍꯣꯡꯖꯤꯜꯂꯦ ꯍꯣꯡꯖꯟꯕꯕꯨꯗꯤ ꯑꯩꯈꯣꯏꯒꯤ ꯍꯧꯖꯤꯛꯀꯤ ꯅꯥꯀꯟꯒꯤꯗ ꯇꯥꯞꯊꯣꯛꯄꯗꯣ ꯍꯩꯕꯒꯤ ꯇꯧꯕꯗꯣ ꯑꯗꯨꯗꯗꯤ ꯀꯔꯤꯝ ꯂꯩꯕ ꯌꯥꯗ꯭ꯔꯅꯤꯅꯅꯦ ꯀꯩꯅꯣꯒꯤ ꯑꯕꯨꯡꯉꯒ ꯗꯥ ꯇꯣꯡꯕ ꯂꯩꯕ ꯃꯐꯝꯗꯣ ꯑꯗꯨꯒꯤ ꯀꯥꯗꯨꯗ ꯕꯠꯃꯒꯤ ꯐꯃꯨꯡ ꯃꯆꯥ ꯑꯗꯨꯝ ꯊꯥꯔꯦ ꯑꯗꯨꯒ ꯈꯣꯏꯗꯥꯔ ꯈꯣꯏꯗꯃꯔꯤꯒꯤꯅ ꯃꯣꯏꯒꯤ ꯀꯩꯅꯣꯗꯣ ꯃꯝꯄꯥꯛꯇꯨꯗꯪ ꯄꯨꯊꯣꯛꯑꯦ ꯃꯝꯄꯥꯛꯇꯇꯪ ꯄꯨꯊꯔꯒ ꯂꯣꯏꯅ ꯊꯥꯔꯦꯕ ꯃꯣꯏꯁꯨ ꯑꯗꯨ ꯀꯥꯟꯗꯨꯗ ꯐꯃꯨꯡ ꯑꯅꯤ ꯊꯥꯖꯤꯜꯂꯦꯕ ꯑꯗꯒꯤ ꯃꯣꯏꯒꯤ ꯍꯥꯟꯅ ꯋꯥꯁꯤꯡ ꯃꯦꯆꯤꯟ ꯊꯝꯐꯝꯗꯨꯗ ꯃꯣꯏꯁꯦ ꯄꯨꯊꯣꯛꯈ꯭ꯔꯕꯅꯤꯅ ꯑꯗꯨꯝ ꯑꯩꯈꯣꯏ ꯊꯝꯃꯦ ꯊꯧꯔꯤꯁꯤ ꯐꯥꯎꯕ ꯑꯗꯨꯗꯣ ꯑꯗꯨꯝ ꯆꯞ ꯃꯥꯟꯅꯩꯕ ꯑꯗꯨꯝ ꯆꯤꯜꯂꯦꯕ
ꯍꯣꯏ ꯐꯔꯦ ꯐꯔꯦ ꯑꯗꯨꯗꯤ ꯊꯝꯃꯒꯦ
ꯎꯝ ꯑꯣ ꯍꯣꯏ ꯊꯝꯃꯃꯦ ꯊꯝꯃ ꯑꯩꯥꯛꯇ